ꯇꯥꯕ꯭ꯔꯣ ꯇꯥꯔꯕꯣ ꯑꯣ ꯅꯣꯏ ꯉꯁꯤ ꯀꯣꯏꯕ ꯆꯠꯀꯅꯤ ꯀꯥꯏꯅ ꯌꯥꯝ ꯍꯥꯏꯔꯝꯕꯗꯣ ꯆꯠꯂꯨꯕ꯭ꯔꯣ
ꯆꯠꯂꯨꯏꯌꯦ
ꯀꯥꯏ ꯀꯥꯏ ꯆꯠꯂꯨꯒꯦ ꯀꯃꯥꯏ ꯇꯧꯔꯛꯀꯦ ꯅꯨꯡꯉꯥꯏꯕ꯭ꯔꯣ
ꯅꯨꯉꯥꯏꯌꯦ ꯉ ꯁꯤꯗꯤ ꯂꯣꯏ ꯁꯨꯅꯕ ꯌꯧꯔꯛꯑꯦ ꯁꯔꯝꯗ ꯀꯤꯍꯣꯝꯖꯨ ꯆꯥꯔꯦ ꯁꯥꯔꯝꯗ ꯀꯤꯍꯣꯝꯖꯨ ꯆꯥꯔꯛꯑꯦ
ꯑꯥ
ꯑꯗꯨꯒ ꯈꯨꯍꯥꯎ ꯑꯃ ꯁꯔꯝꯗ ꯀꯤꯍꯣꯝ ꯃꯍꯤꯒ ꯑꯔ ꯑꯔ ꯇꯥꯏ ꯂꯨꯄꯥ ꯆꯥꯝꯃꯩ ꯑꯅꯤ ꯂꯥꯗꯒ ꯇꯧꯔ ꯐꯖꯅ ꯈꯣꯛꯑꯒ ꯈꯨꯍꯥꯎꯃꯅꯦ ꯑꯈꯣꯏꯒꯤ ꯑꯈꯣꯏ ꯃꯉꯥꯅꯤ ꯆꯠꯂꯤꯖꯦ
ꯑꯣ ꯑꯗꯣ
ꯀꯣꯏꯕꯥ
ꯀꯩꯗ ꯆꯠꯀꯦ ꯍꯥꯏꯗꯤ ꯀꯔꯣꯝꯗꯒꯤꯒ ꯆꯠꯀꯦ ꯑꯥ ꯑ ꯀꯌꯥꯝ ꯂꯥꯞꯀꯦꯕ ꯃꯐꯝꯗꯨ ꯅꯣꯏ ꯁꯔꯝꯒ ꯍꯥꯏꯗꯣ ꯑꯩꯗꯤ ꯑꯝꯐꯥꯎ ꯈꯪꯗꯦ ꯍꯥꯏꯕ
ꯑꯩꯈꯣꯏ ꯁꯔꯝꯗ ꯅꯛꯏꯗ ꯑꯩꯈꯣꯏꯗꯤ
ꯑꯩꯈꯣꯏꯗꯤ ꯋꯥꯡꯖꯤꯡ ꯕꯖꯥꯔꯗꯅꯤꯅꯅꯦ ꯑꯩꯈꯣꯏꯒꯤ ꯀꯥꯏꯈꯣꯛꯂꯣꯝꯗ ꯊꯧꯔꯒ ꯑꯗꯨꯝ ꯆꯠꯂꯦ ꯑꯩꯈꯣꯏ ꯃꯉꯥ ꯑꯗꯨꯒ ꯑꯩ ꯁꯪꯒꯥꯏꯗ ꯏꯅꯦ ꯑꯃ ꯂꯩꯌꯦ ꯏꯅꯦ ꯍꯣꯏꯗꯁꯨ ꯆꯪꯉꯝꯃꯦ
ꯎꯝ
ꯒꯥ ꯑꯋꯥꯡ ꯀꯥꯏꯗꯁꯨꯨ ꯀꯀꯥꯌꯥꯏꯒꯤ ꯑꯗꯨꯁꯨ ꯆꯪꯉꯝꯃꯦ ꯑꯩꯈꯣꯏꯗꯤ ꯂꯣꯏ ꯆꯪꯉꯝꯃꯤ ꯅꯨꯡ ꯉꯥꯏꯍꯥꯛ ꯉꯥꯏꯍꯥꯛ ꯆꯪꯉꯝꯃꯤ ꯂꯣꯏ ꯅꯨꯡꯉꯥꯏ ꯑꯁꯤꯗꯤ ꯂꯣꯏ ꯊꯨꯡꯅꯕ ꯀꯣꯏꯔꯛꯏꯗꯣ ꯑꯗꯩꯒꯤ ꯁꯔꯝꯗꯅ ꯑꯩꯈꯣꯏ ꯃꯉꯥ ꯂꯥ ꯂꯥꯇꯣꯟꯗ ꯊꯥꯔꯒ ꯂꯨꯄꯥ ꯆꯥꯝꯃꯩ ꯑꯅꯤ ꯂꯨꯄꯥ ꯆꯝꯃꯥꯥ ꯆꯍꯨꯝꯒꯤ ꯆꯥꯔꯛꯑꯦ ꯑꯩꯈꯣꯏ ꯃꯉꯥꯅ
ꯂꯣꯏ ꯆꯥꯕ ꯉꯝꯃꯤ ꯌꯥ ꯀꯥꯗꯤ ꯀꯨꯝꯃꯛꯏꯍꯦ
ꯑꯧꯑꫭ ꯌꯥ ꯐꯠꯇ꯭ꯔ ꯖꯥꯠꯅꯤ
ꯑꯥꯍꯣꯏ ꯌꯥꯝ ꯍꯥꯎꯖꯥꯠꯅꯤ ꯈꯪꯉꯕ꯭ꯔꯒ ꯅꯨꯡꯉꯥꯏꯖꯥꯠꯅꯤ
ꯃꯤ ꯃꯤꯒ ꯂꯥꯛꯅꯕ꯭ꯔꯣ ꯃꯤ ꯑꯇꫭꯞꯕꯖꯨ
ꯑꯁ ꯃꯤ ꯈꯨꯌꯥꯝ ꯑꯃꯅꯤ ꯄꯩꯁꯥꯏ ꯂꯩꯁꯥꯏ ꯄꯥꯈꯪ ꯉꯥꯛꯇꯅꯤ ꯆꯥꯕ ꯂꯥꯛꯏꯁꯦ ꯃꯣꯏ ꯀꯥꯏꯟꯈꯣꯀꯤ ꯃꯤ ꯀꯅꯥꯟ ꯍꯅꯨꯕꯤꯁꯤꯡꯗꯤ ꯌꯣꯟꯕ ꯉꯥꯛꯇꯅꯤꯗꯅ ꯃꯌꯥꯝ ꯃꯌꯥꯝ ꯃꯥꯏ ꯃꯥꯏ ꯂꯝ ꯂꯝꯗꯒꯤ
ꯂꯥꯛꯅꯔꯤꯕ ꯀꯣꯏꯕ
ꯂꯥꯛꯅꯔꯤꯕ ꯂꯩꯁꯥꯕꯤ ꯄꯥꯈꯪꯁꯤꯡꯗꯣ ꯏꯁ ꯆꯔꯝꯗ ꯆꯠꯀꯥꯟꯗꯗꯤ ꯃꯤꯒꯤ ꯃꯤ ꯉꯥꯛꯇ
ꯑꯣ ꯑꯗꯨ ꯒꯥꯔꯤ ꯈꯥꯝꯕ ꯀꯩꯀꯥ ꯆꯥꯕ꯭ꯔꯣ
ꯆꯥꯏꯌꯦ ꯆꯤꯡꯒꯣꯡꯗꯨꯗ ꯑꯗꯨꯝ ꯈꯥꯝꯕ ꯃꯌꯥꯝ ꯂꯩꯗ
ꯑꯗꯣ ꯀꯩꯅꯣ ꯍꯛꯆꯥꯡꯒꯤ ꯑꯅꯤ ꯍꯥꯏꯁꯦ ꯃꯐꯝꯗꯨꯗ ꯍꯣꯡꯒꯗ꯭ꯔ ꯃꯐꯝꯗꯨꯅ ꯍꯦꯟꯅ ꯇꯥꯡꯕ ꯀꯩꯅꯣ ꯇꯧꯋꯤꯗ
ꯇꯥꯡꯉꯦ ꯑꯅꯤꯕꯨꯗꯤ ꯍꯥꯞꯐꯠꯂꯛꯑꯦ ꯑꯩꯈꯣꯏꯅ
ꯎꯝ ꯃꯣꯏꯁꯨ ꯃꯤ ꯃꯌꯥꯝ ꯆꯥꯕ ꯂꯥꯛꯑꯦ ꯑꯗꯨꯗ ꯍꯦꯛꯇ ꯇꯥꯡ ꯀꯠꯈ꯭ꯔꯦꯅꯦ
ꯑꯥ ꯃꯤ ꯎ ꯑꯅꯧꯕ ꯎꯕꯒꯅꯦ ꯁꯠ ꯂꯥꯎꯅ ꯃꯣꯏ ꯃꯁꯦ ꯃꯥꯟꯅꯈꯤꯕ꯭ꯔꯥ ꯈꯪꯗꯦ ꯂꯣꯏ ꯍꯥꯏꯔꯦ ꯏꯇꯥꯡ
ꯑꯗ ꯆꯨꯖꯥꯛ ꯈꯔ ꯑꯃꯁꯝꯨ ꯂꯩꯔꯦ ꯆꯨꯖꯥꯛꯁꯨ ꯃꯌꯥꯝ ꯌꯣꯜꯍꯧꯖꯠꯅꯤ
ꯀꯔꯝꯕ ꯆꯨꯖꯥꯛꯅꯣ
ꯇꯨꯖ ꯉꯥꯛꯁꯪ ꯉꯥꯡꯕꯤꯁꯨ ꯌꯥꯎꯍꯧꯋꯤ ꯉꯣꯔꯣꯛ ꯉꯧꯕꯤꯁꯨ ꯌꯥꯎꯔꯦꯏ ꯑꯩꯈꯣꯏ ꯂꯩꯔꯛ ꯗꯣ ꯂꯨꯄꯥ ꯆꯥꯝꯃꯒꯤ ꯃꯉꯥ ꯄꯤꯔꯛꯑꯦ
ꯃꯣꯔꯣꯛ ꯉꯧꯕꯤ ꯑꯆꯧꯕꯤꯗꯣ ꯑꯗꯨꯒ ꯑꯥ ꯉꯥꯛꯁꯪ ꯉꯥꯡꯕꯤ ꯕꯤꯠ ꯔꯨꯠꯇꯧꯅ ꯉꯥꯡꯉꯤꯅꯦ ꯃꯆꯨꯗꯣ ꯑꯩꯁꯦ ꯐꯨꯠꯀꯦ ꯇꯧꯔꯤꯅꯤ ꯆꯤ ꯊꯨꯝꯒ ꯍꯥꯞꯄ ꯈꯨꯍꯥꯑꯣ ꯑꯃ ꯇꯧꯗꯧ ꯃꯥꯟꯖꯥꯠꯅꯤ
ꯑꯣ ꯁꯨꯝ ꯍꯥꯎꯗꯧ ꯃꯥꯂꯦ ꯑꯗꯨꯗꯤ ꯅꯪ ꯀꯌꯥꯝ ꯂꯩꯔꯛꯏꯅꯣ
ꯂꯨꯄꯥ ꯆꯅꯤꯒꯤ ꯂꯩꯔꯛꯑꯦ ꯑꯉꯧꯕꯤꯗ ꯆꯥꯝꯃ ꯑꯃ ꯑꯉꯥꯡꯕꯤꯗꯣ ꯆꯥꯝꯃ ꯑꯃ
ꯅ‌ꯣꯏ ꯀꯌꯥ ꯇꯧꯒ‌ꯦ
ꯑꯉꯥꯡꯕꯤꯗꯨ ꯆꯥꯝꯃꯒꯤ ꯃꯉꯥ ꯑꯉꯧꯕꯤꯗꯨꯅ ꯇꯔꯨꯛ ꯇꯧꯍꯜꯂꯑꯦ ꯑꯃ ꯍꯥꯞꯐꯜꯂꯑꯦ
ꯅꯪꯗꯤ ꯌꯥꯝ ꯍꯩꯅ ꯅꯪꯗꯤ ꯍꯥꯞꯄꯟ ꯈ‌ꯣꯠ ꯀꯟꯕꯒꯗꯤ ꯌꯥꯝ ꯍꯩ
ꯍꯩꯇ꯭ꯔꯗꯤ ꯀꯩꯅꯣ ꯂꯨꯄꯥ ꯆꯅꯤꯒꯤ ꯄꯣꯠ ꯂꯧꯕꯗ ꯑꯃꯠꯇ ꯑꯣꯏꯁꯨ ꯍꯥꯞꯇ꯭ꯔꯗꯤ
ꯑꯗꯨꯗꯤ ꯍꯌꯦꯡ ꯑꯩꯒꯤ ꯄꯣꯠ ꯂꯩꯕꯗ ꯅꯪ ꯄꯨꯔ ꯆꯠꯇꯥꯥꯔꯦ ꯑꯩꯁꯨ
ꯌꯥꯎꯔ ꯂꯣꯏꯔꯦ ꯀꯩꯅꯣ ꯄꯦꯁꯪꯒꯥꯏ ꯏꯅꯦꯞꯏꯗꯁꯨ ꯆꯪꯉꯦ ꯈꯥ ꯃꯦꯟꯁꯨ ꯍꯥꯞꯄꯛꯏꯗꯣ ꯀꯣꯕꯤꯗꯨ ꯍꯥꯞꯄꯛꯏꯗꯣ ꯑꯗꯒꯤ ꯃꯥꯏꯔꯦꯟ ꯈꯣꯡꯗꯨꯝꯁꯨ ꯍꯥꯞꯄꯤꯔꯛꯏꯗꯣ ꯑꯩꯈꯣꯏ ꯒꯥꯔꯤ ꯃꯅꯤꯡꯗꯨꯗ ꯃꯌꯥꯝ ꯍꯥꯞꯄꯤꯔꯛꯏꯗ ꯏꯅꯦ ꯍ‌ꯣꯏ
ꯑꯣ ꯍꯤꯡꯒꯣꯟ ꯆꯥꯎꯕ꯭ꯔꯥ ꯍꯥꯏꯖ‌ꯦ
ꯆꯥꯎꯋꯦ ꯃꯣꯏꯗꯤ ꯑꯗꯨꯗꯨꯅ ꯕꯕꯥꯒꯤ ꯃꯆꯟꯅꯨꯄꯤ ꯑꯃ ꯂꯩꯕ ꯏꯅꯦ ꯍꯣꯏꯗ ꯑꯗꯨꯗ ꯆꯪꯉꯨꯕ ꯆꯠꯂꯤꯉꯩꯗ ꯆꯪꯉꯒ‌ꯦꯅ
ꯑꯁ ꯑꯗꯨꯗꯤ ꯅꯣꯏ ꯄꯥꯔꯇꯤ ꯌꯥꯝ ꯅꯨꯡꯉꯥꯏꯈꯤꯕꯩ ꯋꯥꯔꯤꯅꯤꯅꯦ
ꯅꯨꯡꯉꯥꯏꯌꯦ ꯑꯩꯈꯣꯏ ꯄꯥꯔꯇꯤꯖ‌ꯦ ꯑꯁ ꯂꯥꯡꯕꯅ ꯃꯔꯣꯟ ꯐꯔꯤꯕ ꯆꯥꯕꯅ ꯃꯔ‌ꯣꯟ ꯐꯔꯤꯕꯥ
ꯀꯔꯤ ꯐꯕꯕꯥ
ꯆ ꯆꯥꯕꯁ‌‌ꯦ ꯌꯥꯝ ꯐꯩꯌꯦꯕꯪ ꯑꯗꯩ ꯅꯣꯛꯄꯅ ꯃꯔ‌ꯣꯟ ꯐꯔꯤꯕ ꯆꯥꯕꯅ ꯃꯔ‌ꯣꯟ ꯐꯔꯤꯕꯥ ꯂꯥꯡꯕꯅꯥ ꯃꯔ‌ꯣꯝ ꯐꯔꯤꯕꯥ ꯑꯩꯁꯨ ꯑꯗꯨꯝ ꯏꯟꯅꯕꯤꯅꯤ ꯃꯣꯜꯂꯤ ꯃꯣꯜꯂꯤ ꯑꯩꯖꯨ ꯑꯗꯨꯝ ꯌꯥꯎꯔꯦ
ꯑꯣ ꯅꯪꯅ ꯃꯣꯂꯤ ꯃꯣꯂꯤ ꯀꯥꯏꯅ ꯅꯪꯅ ꯂꯤꯗꯔ ꯅꯠꯇꯕꯥ
ꯂꯤꯗꯔ ꯑꯣꯏꯔꯖꯨ ꯑꯩꯅ ꯃꯣꯜꯂꯤ ꯃꯣꯜꯂꯤ ꯑꯗꯨꯝ ꯌꯥꯎꯖꯔꯤꯝꯅꯤ ꯀꯩꯅꯣ ꯑꯗꯨꯝ ꯆꯠꯆꯔꯤꯕ ꯃꯣꯜꯂꯤ ꯃꯣꯜꯂꯤ
ꯑꯗꯣ ꯑꯩꯈꯣꯏꯗꯖꯨ ꯂꯥꯎꯗꯅ ꯅꯣꯏ ꯃꯌꯥꯝ ꯃꯣꯜꯂꯤ ꯃꯣꯜꯂꯤ
ꯂꯥꯛꯀꯦ ꯅꯪ ꯀꯩ ꯄꯤꯖꯒꯦ ꯍꯥꯏꯅꯣ
ꯃꯈꯣꯡ ꯃꯔꯤ ꯄꯥꯟꯕ ꯑꯣꯏꯅ ꯍꯦꯛꯇ ꯇꯧꯔꯁ
ꯑꯩꯈꯣꯏꯖꯨ ꯃꯈꯣꯡ ꯃꯔꯤ ꯄꯥꯟꯕꯗ ꯆꯥꯕꯗ ꯇꯨꯝꯅꯤꯡꯉꯥꯏ ꯀꯔꯤ ꯀꯔꯤꯅꯣ ꯈꯔ ꯂꯩꯔꯛꯄ ꯌꯥꯏꯗꯅ ꯀꯔꯤ ꯀꯔꯤ ꯂꯩꯔꯛꯁꯤꯒꯦ
ꯑꯁ ꯀꯔꯤꯅꯣ ꯍꯧꯖꯤꯛꯀꯤ ꯅꯪꯅ ꯍꯥꯏꯕ ꯆꯨꯖꯥꯛꯇꯣ ꯑꯃꯨꯛ ꯐꯪ ꯇꯥꯔꯗꯤ ꯂꯩꯔꯣ ꯑꯩꯖꯨ ꯌꯦꯡꯅꯤꯡꯉꯤ ꯃꯆꯨꯒ ꯉꯥꯡꯉꯤ ꯍꯥꯏꯕꯗꯣ ꯑꯩꯁꯨ ꯑꯝꯇꯪ ꯃꯍꯧ ꯅꯤꯡꯉꯦꯕ
ꯍꯣꯏ ꯑꯩꯈꯣꯏ ꯏꯃꯥꯟꯅꯕꯤ ꯑꯁꯣꯝ ꯅꯥꯀꯟꯒꯤꯗ ꯑꯃꯗꯤ ꯊꯥꯏ ꯍꯥꯏꯕꯅ‌ꯦ ꯃꯣꯏꯖꯨ ꯑꯗꯣ ꯍꯦꯛꯄ ꯍꯧꯔꯦꯗꯤ ꯍꯥꯏꯕꯅꯦ ꯑꯩꯖꯨ ꯑꯗꯨꯗꯩ ꯂꯩꯔꯛꯀꯦ ꯑꯗꯨꯒ ꯑꯃꯨꯛ ꯂꯥꯛꯑ ꯂꯣꯏꯔꯦ
ꯑꯗꯨ ꯅꯣꯏ ꯃꯤ ꯃꯁꯤꯡꯗꯨꯗꯤ ꯍꯥꯟꯅ ꯍꯥꯏꯔꯑꯣ ꯀꯩꯅꯣ ꯎꯝ ꯆꯥꯛ ꯏꯁꯤꯡꯗꯣ ꯐꯖꯅ ꯊꯧꯔꯥꯡ ꯇꯧꯕ ꯌꯥꯅꯕ
ꯃꯤ ꯃꯁꯤꯡꯒꯤꯗꯤ ꯑꯩꯈꯣꯏ ꯃꯉꯥꯖꯤꯗꯤ ꯊꯥꯗꯣꯛꯅ ꯌꯥꯗ꯭ꯔꯝꯅꯦꯍꯦ ꯈꯣꯏ ꯃꯉꯥꯒꯤꯗꯤ ꯑꯗꯨꯝ ꯂꯥꯛꯑꯗꯧꯕꯅꯤ
ꯈꯣꯏ ꯃꯤ ꯃꯉꯥꯗꯨꯕꯨꯗꯤ ꯂꯩꯔꯦꯗꯅ ꯑꯗꯨ ꯑꯩꯅ ꯍꯥꯏꯗꯤ ꯍꯦ ꯅꯪ ꯍꯦꯜꯂꯛꯅꯤꯡꯕ ꯈꯣꯠꯄ ꯌꯥꯎꯔꯖꯨ ꯍꯥꯏꯕꯩ ꯋꯥꯅꯤꯗꯥ
ꯍꯣꯏ ꯍꯣꯏ ꯍꯣꯏ ꯍꯣꯏ ꯅꯪꯅ ꯍꯦꯜꯂꯑꯣ ꯍꯥꯏꯔꯒꯅ ꯍꯦꯜꯂꯛꯀꯗꯣꯔꯤꯕꯅꯤ ꯃꯤ ꯑꯅꯤ ꯑꯝꯖꯨ ꯍꯥꯄꯀꯦ ꯌꯥꯎꯒꯦ ꯂꯩꯔꯤꯕꯅꯤ ꯑꯩꯈꯣꯏ ꯄꯥꯔꯇꯤ ꯆꯠꯄꯗ ꯒꯥꯔꯤ ꯆꯜꯂꯣꯏ ꯍꯥꯏꯕꯒꯤ ꯊꯝꯃꯤꯞꯃ‌ꯦ ꯑꯩꯅ
ꯎꯝ ꯌꯥꯏ ꯌꯥꯏ ꯍꯂꯛꯄ ꯌꯥꯏꯌꯦ ꯑꯗꯨꯅꯅꯦ ꯑꯩꯅ ꯍꯥꯟꯅ ꯊꯧꯔꯥꯡ ꯇꯧ ꯌꯥꯅꯕ ꯅꯣꯏ ꯃꯤ ꯀꯌꯥ ꯂꯥꯛꯀꯦ ꯍꯥꯏꯔꯤꯅꯣ ꯑꯩꯅ ꯍꯪꯅꯤꯡꯤꯁꯦ
ꯀꯩꯗꯉꯩ ꯄꯨꯟꯁꯤꯒꯦ ꯑꯗꯨꯗꯤ
ꯍꯌꯦꯡ ꯍꯦꯛꯇ ꯄꯨꯜꯂꯁꯨ ꯌꯥꯏꯅꯦ ꯑꯩ ꯋꯥꯕꯨꯗꯤ ꯅꯣꯏꯅꯕꯨ ꯅꯣꯏꯅꯕꯨ ꯂꯥꯛꯄꯩ ꯃꯇꯝ ꯌꯥ ꯇꯥꯔꯗꯤ
ꯉꯁꯤꯗꯤ ꯆꯠꯂꯨꯔꯕꯅꯤꯅ ꯍꯌꯦꯡ ꯂꯥꯛꯄꯗꯤ ꯅꯨꯡꯉꯥꯏꯔꯔꯣꯏ ꯍꯥꯡꯆꯤꯠ ꯂꯣꯏꯅ ꯂꯥꯛꯑꯒꯦ ꯑꯗꯨꯗꯤ
ꯎꯝ ꯍꯣꯏ ꯂꯥꯛꯑꯣ ꯑꯗꯒꯤ ꯅꯣꯏ ꯀꯩꯅ ꯅꯪ ꯍꯥꯏꯕꯗꯨꯕꯨ ꯑ ꯑꯥꯋꯥꯡ ꯀꯥꯏ ꯍꯥꯏꯕ ꯀꯗꯥꯏꯅꯣ ꯆꯪꯉꯨꯏ ꯍꯥꯏꯕꯗꯨꯅ ꯑꯗꯨꯅ ꯀꯅꯥꯅꯣ
ꯑꯋꯥꯡ ꯀꯥꯏꯗ ꯑꯩꯈꯣꯏꯒꯤ ꯎꯝ ꯀꯀꯥ ꯍꯣꯏꯗ ꯍꯥꯏꯕꯅꯤ ꯀꯀꯥ ꯊꯣꯛꯄ ꯑꯝꯗ
ꯀꯃꯥꯏ ꯀꯃꯥꯏꯅ ꯇꯧꯕ ꯄꯣꯠꯅꯣ ꯑꯗꯨꯅ
ꯑꯩꯈꯣꯏꯒꯤ ꯏꯃꯥꯒꯤ ꯃꯅꯥꯎ ꯅꯨꯅꯤꯄꯥꯁꯤꯡ ꯊꯣꯛꯄ ꯍꯥꯏꯕ꯭ꯔꯥ ꯋꯥꯔꯤꯅꯤ ꯑꯗꯨꯅꯣꯝ ꯍꯥꯏꯕꯅꯤꯅꯦꯍꯦ ꯑꯗꯨꯗ ꯆꯪꯉꯛꯑꯣ ꯍꯥꯏꯕꯗꯨꯗ ꯆꯪꯉꯝꯃꯒ ꯑꯗꯨ ꯀꯨꯏꯅ ꯂꯩꯔꯛꯇ꯭ꯔꯦ ꯑꯗꯨꯗꯗꯤ
ꯑꯣ
ꯍꯣꯏ ꯑꯁꯣꯝ ꯆꯠꯇꯣꯔꯤꯅꯤ ꯊꯔꯝꯗ ꯆꯧꯈꯤꯗꯣꯏꯅꯤꯅ ꯆꯪꯉꯝꯕꯅꯦꯕ ꯑꯩꯈꯣꯏ ꯃꯥꯅ ꯃꯔꯨꯞꯀꯤ ꯃꯔꯨꯞꯇꯨ ꯇꯥꯡ ꯀꯩꯅꯣꯗ ꯇꯔꯥꯗ ꯃꯔꯨꯞꯇꯣ ꯔꯣꯠꯇꯔꯤ ꯂꯥꯛꯑꯣꯅꯤ ꯑꯝꯛꯇ ꯍꯥꯏꯔꯝꯃꯨ ꯂꯥꯛꯎ ꯍꯥꯏꯌꯨꯅ ꯍꯥꯏꯔꯝꯕ ꯈꯛꯇꯅꯤ ꯆꯪꯉꯨꯕꯅꯤꯗ
ꯑꯁ ꯑꯗꯨꯗꯤ ꯅꯣꯏ ꯉꯁꯤ ꯀꯣꯏ ꯆꯠꯄꯗꯣ ꯍꯥꯏꯗꯤ ꯎꯝ ꯌꯨꯝꯗꯨꯒꯤ ꯆꯥꯛ ꯆꯥꯗꯕ꯭ꯔꯣ ꯅꯠꯇ꯭ꯔꯒ ꯅꯨꯡꯊꯤꯟ ꯆꯠꯂꯤꯔꯣ ꯑꯌꯨꯛ ꯆꯠꯂꯤꯔꯣ ꯅꯪ ꯄꯔꯦꯡ ꯆꯠꯂꯦ ꯍꯥꯏꯁꯤꯕꯣ
ꯑꯁ ꯆꯥꯛꯉꯟ ꯆꯥꯔꯒ ꯆꯠꯂꯤꯅꯤ ꯉꯟꯇꯥꯅ
ꯃꯔꯛꯇꯒꯗꯤ ꯂꯥꯃꯛꯇ꯭ꯔꯣ ꯎꯝ ꯃꯔꯛꯇꯒꯗꯤ ꯂꯥꯝꯃꯛꯇ꯭ꯔꯣ
ꯑ ꯁꯣꯏꯄꯥ ꯆꯥꯕ ꯃꯌꯥꯝꯗꯨꯅ ꯑꯝꯇ ꯂꯥꯝꯃꯛꯇ꯭ꯔꯦꯗ ꯑꯗꯨꯅ ꯂꯥꯡꯕ ꯁꯔꯝꯗꯒꯤꯤ ꯍꯣꯝꯆꯥ ꯆꯠꯂꯨꯕꯗꯨ ꯂꯂꯥꯡꯕꯤ ꯃꯌꯥꯝꯒ ꯆꯠꯂꯕꯅꯤ ꯂꯥꯡꯂꯤꯉꯩꯗ ꯃꯣꯏꯗꯤ ꯆꯥꯗꯦꯕ ꯑꯩ ꯈꯛꯇꯅꯤ ꯌꯥꯝ ꯆꯥꯔꯛꯄꯩ ꯕꯨ ꯄꯨꯛ ꯄꯤꯛ ꯊꯜꯂꯤꯁꯦ ꯆꯥꯕ ꯐꯕꯅꯤꯅ ꯑꯩꯗꯤ
ꯍꯣꯏꯅꯦ ꯆꯥꯕꯗꯗꯤ ꯁꯤꯖꯔꯒꯦ ꯂꯩꯝꯅꯤꯗꯣ ꯅꯪꯁꯨ
ꯑꯗꯨꯕꯨꯗꯤ ꯀꯩꯅꯣ ꯆꯥꯕꯗ ꯆꯥꯕꯗ ꯍꯨꯃꯥꯡ ꯇꯥꯖꯒꯦ ꯇꯨꯝꯕꯗ ꯍꯥꯡꯆꯤꯠ ꯂꯥꯡꯖꯒꯦ ꯂꯩꯔꯤꯕ ꯄꯣꯠ ꯑꯩꯅꯤ ꯀꯩꯅꯣ
ꯅꯪꯅꯁꯨ ꯈꯪꯉꯤꯗꯨꯉꯥꯏ
ꯑꯗꯨꯅꯦ ꯍꯥꯏꯁꯦ ꯈꯪꯉꯦ ꯑꯗꯨꯃꯥꯏꯅ ꯇꯧꯔꯝꯅꯤꯕ ꯑꯩ ꯈꯪꯉꯦꯕ ꯑꯗꯣ ꯀꯔꯤꯅꯣ ꯅꯪ ꯇꯧ ꯍꯧꯖꯤꯛ ꯍꯧꯖꯤꯛꯄꯨ ꯀꯩꯗꯧꯔꯤꯒꯦ ꯅꯪꯗꯤ ꯀꯣꯏ ꯆꯠꯂꯨꯕꯅꯤꯅ ꯁꯜꯂꯒ ꯇꯥꯔ ꯂꯩꯔꯔꯣ ꯍꯧꯖꯤꯛꯁꯦ ꯊꯕꯛꯀꯥ ꯑꯝꯇ ꯌꯥꯎꯗꯕꯤ
ꯑꯁ ꯋꯥꯔꯕꯅꯤꯅ ꯆꯥꯛ ꯑ ꯑꯃꯇ ꯊꯣꯡꯅꯤꯡꯗ꯭ꯔꯦꯗ ꯆꯥꯛꯐꯧ ꯊꯣꯡꯗ꯭ꯔꯤ ꯍꯧꯖꯤꯛꯄꯥꯎ
ꯊꯣꯡꯉꯨꯔꯅꯨ ꯀꯩꯅꯣ ꯅꯪꯗꯤ ꯇꯞꯇꯥꯥꯅ ꯆꯥꯔ ꯑꯗꯨꯕꯨ ꯑꯃꯨꯛ ꯆꯥꯗ꯭ꯔꯁꯨ ꯌꯔꯦ ꯀꯩꯅꯣ
ꯑꯩꯈꯣꯏꯒꯤꯅꯦ ꯏꯃꯥꯒ ꯕꯕꯥꯒꯗꯣ ꯑꯗꯨ ꯊꯣꯡꯗꯔꯗꯤ ꯌꯥꯔꯣꯏꯗꯧꯕ
ꯃꯣꯏ ꯑꯗꯨꯝ ꯊꯣꯡꯉ ꯆꯥꯖꯔꯣꯌꯣ ꯀꯩꯅꯣ
ꯑꯍꯜ ꯑꯅꯤꯁꯦ ꯆꯔꯥ ꯍꯦꯜꯂꯣꯏ ꯌꯥꯔꯣꯏꯅꯦ ꯃꯣꯏꯗꯤ ꯊꯣꯡꯉꯣ ꯍꯥꯏꯕꯁꯦ ꯎꯝ ꯊꯣꯡꯗꯣꯏꯅꯦ
ꯊꯣꯡꯕꯤꯒꯦ ꯍꯥꯏꯅꯣ ꯃꯣꯏꯒꯤ
ꯃꯣꯏꯒꯤꯁꯦ ꯉꯥ ꯀꯦꯖꯤ ꯃꯈꯥꯏ ꯑꯃꯗꯤ ꯂꯩꯔꯛꯑꯦ
ꯑꯗꯨꯗꯣ ꯊꯣꯡꯒꯦ ꯍꯥꯏꯔꯣ
ꯉꯧꯁꯤꯔꯥ ꯈꯜꯂꯤꯕ ꯏꯔꯣꯜꯂꯒ ꯑꯗꯣ ꯏꯔꯣꯝꯕ ꯆꯥꯅꯤꯡꯗꯦꯒ ꯍꯥꯏꯔꯛꯇꯣꯏꯔꯣ ꯈꯪꯗꯦ꯫ ꯏꯔꯣꯝꯕꯁꯦ ꯍꯋꯥꯏ ꯑꯄꯣꯞꯄꯅꯦ ꯌꯦꯟꯗꯦꯝꯅꯦ ꯁꯣꯏꯚꯝꯅꯦ ꯏꯔꯣꯟꯕꯗꫭ ꯅꯨꯡꯉꯥꯏꯒꯗ꯭ꯔꯥ ꯈꯪꯗꯦꯅꯦ ꯑꯍꯟꯁꯤꯡꯁꯤꯕꯨ ꯍꯋꯥꯏ ꯊꯣꯡꯕꯅ ꯐꯔꯤꯕ꯭ꯔꯥ꯫
ꯎꯝ꯫
ꯇꯧꯗꯣꯔꯤꯁꯦ ꯊꯕꯛ ꯌꯥꯝꯃꯤꯗꯨꯅꯤ ꯃꯣꯏꯒꯤ ꯏꯟꯖꯥꯡꯁꯦ ꯊꯤꯟꯗꯣꯛꯅ ꯍꯣꯠꯅꯕꯗ ꯆꯝꯐꯨꯠ ꯇꯧꯗꯣꯔꯤꯕ꯭ꯔꯥ ꯈꯪꯗꯦ꯫
ꯑꯣ ꯆꯝꯐꯨꯠꯅꯕꯨꯗꯤ ꯐꯩꯗ ꯑꯍꯟꯁꯤꯡꯗꯤ
ꯆꯝꯐꯨꯠ ꯃꯍꯤ ꯊꯛꯀꯦ ꯍꯥꯏꯗꯣꯏꯔꯥ ꯈꯪꯗꯦ꯫
ꯆꯝꯐꯨꯠ ꯃꯍꯤ ꯊꯛꯄ ꯍꯥꯏꯁꯦ ꯆꯤꯅꯤꯒꯗꯤ ꯊꯥꯛꯆꯜꯂꯨꯅꯨꯀꯣ ꯆꯤꯅꯤ ꯊꯥꯛꯆꯜꯂꯗꯤ ꯍꯨ ꯃꯤ ꯊꯛꯄꯒ ꯆꯞ ꯃꯥꯟꯅꯩ ꯆꯝꯐꯨꯠ ꯆꯥꯔꯤꯈꯩ ꯀꯥꯟꯅꯕ ꯅꯠꯇꯦ ꯑꯗꯨꯅ
ꯃꯣꯏꯗꯤ ꯆꯤꯅꯤ ꯆꯤꯅꯤ ꯊꯥꯛꯇꯗꯤ ꯆꯥꯅꯤꯡꯗꯦ ꯍꯥꯏꯔꯤꯅꯦ ꯁꯤꯁꯨ ꯑꯍꯜ ꯑꯣꯏꯔꯛ ꯑꯕꯥꯅꯤꯅ
ꯑꯗꯨꯗꯤ ꯆꯤꯅꯤ ꯊꯥꯛꯇ ꯆꯥꯅꯤꯡꯗꯗꯤ ꯍꯨ ꯁꯧꯕꯒ ꯆꯞ ꯃꯥꯟꯅꯔꯦꯅꯦ ꯅꯪꯕꯣ
ꯌꯥꯝꯅꯕꯨꯗꯤ ꯊꯥꯛꯑꯣꯏꯗꯧꯕ ꯈꯥꯇꯪ ꯊꯥꯛꯄꯤꯗꯧꯕ
ꯈꯤꯇꯪ ꯊꯥꯛꯀꯦꯔꯥ ꯃꯌꯥꯝ ꯊꯥꯛꯀꯦꯔꯥ ꯆꯞ ꯃꯥꯟꯅꯩꯃꯦ
ꯆꯝꯐꯨꯠꯇꯣ ꯆꯤꯅꯤ ꯊꯥꯛꯇ꯭ꯔꯥꯗꯤ ꯆꯥꯅꯤꯡꯗꯦꯌꯦ꯫
ꯍꯥꯏꯕ ꯃꯣꯏꯅ ꯆꯥꯅꯤꯡꯗ꯭ꯔꯁꯨ ꯅꯪꯅ ꯑꯦ ꯁꯤꯗꯤ ꯐꯠꯇꯦ ꯈꯣꯠꯇꯦꯅ ꯍꯥꯏꯕꯤꯗꯧꯅꯤ ꯀꯩꯅꯣ ꯃꯣꯏꯅ ꯑꯗꯨꯝ ꯇꯧꯕꯗꯤ ꯌꯥ ꯂꯩꯗꯣꯏꯔꯣ ꯑꯍꯟ ꯑꯍꯟꯅ ꯇꯧꯕꯅꯤꯅ ꯐꯠꯇ꯭ꯔꯁꯨ
ꯃꯣꯏꯗꯤꯅꯦ ꯆꯤꯅꯤ ꯊꯥꯛꯇꯔꯗꯤ ꯆꯥꯅꯤꯡꯗꯦꯅ ꯆꯥꯗꯦꯌꯦ ꯑꯗꯨꯕꯨ ꯆꯥꯔꯣꯏꯗꯧ ꯁꯔꯨꯛꯄꯨꯗꯤ ꯈꯥꯇꯪ ꯊꯥꯛꯑꯒ ꯆꯥꯕꯅ ꯐꯠꯇ꯭ꯔꯣ
ꯑꯗꯨꯗꯤ ꯈꯔ ꯊꯨꯅ ꯁꯤꯍꯟꯕꯩ ꯋꯥꯔꯤꯅꯤꯅꯦ꯫
ꯈꯪꯗꯦ ꯑꯗꯨꯃꯥꯏ ꯍꯥꯏꯗꯣꯔꯤꯕ꯭ꯔꯥ ꯃꯣꯏꯅ ꯀꯦꯕꯗꯣ ꯅꯨꯡꯉꯥꯏꯇꯕꯩ ꯊꯥꯛꯇꯣꯔꯤꯕ꯭ꯔꯥ ꯊꯥꯛ ꯑꯣꯏꯗꯣꯔꯤꯕ꯭ꯔꯥ ꯑꯃꯗꯤ ꯇꯧꯗꫭꯔꯦ꯫
ꯈꯪꯗꯦꯅꯦ ꯑꯍꯟꯁꯤꯡꯁꯤꯁꯨ ꯂꯣꯏꯅꯕ ꯋꯥꯈ꯭ꯔꯕ ꯇꯧꯔꯤꯁꯦ ꯑꯉꯥꯡ ꯃꯆꯥ ꯑꯣꯟ ꯈꯣꯠꯂꯛꯏꯕꯅꯤ ꯑꯩꯈꯣꯏꯒꯤꯁꯨ ꯇꯧꯔꯤꯁꯦ ꯑꯗꯨ ꯍꯥꯎꯏꯒ ꯍꯥꯎꯗꯦꯒ ꯑꯗꯨ ꯑꯗꯥ ꯍꯥꯏꯅ ꯁꯤꯗꯩꯁꯤꯗ ꯆꯥꯅ ꯊꯛꯅꯕ ꯁꯦꯝꯕꯁꯤ ꯁꯤꯗꯅꯥ ꯃꯔꯣꯟ ꯑꯃ ꯀꯦꯗꯥꯠ
ꯍꯧꯖꯤꯛ ꯍꯧꯖꯤꯛꯀꯥꯟꯒꯤ ꯏꯟꯖꯥꯡꯁꯦ ꯍꯥꯎꯇꯦꯗ ꯄꯩꯁꯥꯇꯅꯤ ꯆꯪꯉꯤꯕ꯫ ꯄꯣꯠꯅ ꯃꯔꯣꯝ ꯇꯥꯡꯉꯤꯕ ꯏꯟꯖꯥꯡꯅ ꯃꯔꯣꯝ ꯍꯥꯎꯇ꯭ꯔꯤꯕ ꯄꯩꯁꯥꯅ ꯃꯌꯥꯝ꯫